ꯍꯜꯂꯣ ꯍꯜꯂꯣ ꯇꯥꯔꯦ ꯇꯥꯔꯦ
ꯍꯜꯂꯣ
ꯑ ꯑꯠꯇꯣ ꯑꯦ
ꯎꯝ ꯑꯗꯒꯤ ꯀꯩꯗꯧꯔꯕ
ꯒꯤꯇ ꯁꯥꯟ ꯑꯗꯩ ꯀꯣꯟ ꯋꯥꯔꯤ ꯁꯥꯟꯅꯔꯒꯦꯅ ꯇꯧꯔꯤꯁꯤꯅꯦ ꯇꯧꯔꯁꯤꯅꯦ ꯄꯨꯡ ꯀꯌꯥꯗ ꯂꯣꯏ
ꯎꯝ ꯑꯩ ꯄꯣꯠ ꯀꯛꯑꯝꯃꯤꯅꯦ
ꯑꯣꯅ
ꯇꯥꯕ꯭ꯔꯥ ꯑꯩ ꯍꯥꯏꯁꯦ
ꯇꯥꯏꯌꯦ ꯅꯪ ꯇꯥꯗꯕ꯭ꯔꯥ
ꯇꯥꯏ ꯇꯥꯏ
ꯆꯥꯕ ꯀꯣꯕ ꯑꯣ ꯍꯌꯦꯡꯗꯤ ꯑꯩꯗꯤ ꯍꯌꯦꯡꯗꯤ ꯑꯩ ꯇꯨꯏꯁꯟ ꯁꯨꯇꯤ ꯊꯥꯔꯦ
ꯀꯩꯒꯤ
ꯑꯉꯥꯡ ꯂꯥꯏꯔꯤꯛ ꯇꯛꯄꯗꯣ ꯃꯣꯏꯅ ꯊꯥꯁꯦꯅ ꯍꯥꯏꯔꯛꯄ ꯃꯣꯏ ꯍꯌꯦꯡꯗꯣ ꯍꯥꯏꯗꯤ ꯃꯣꯏ ꯃꯄꯨꯗꯣ ꯑꯗꯨ ꯁꯤꯕꯒꯤ ꯍꯥꯏꯗꯤ ꯗꯦꯠ ꯑꯦꯅꯤꯚꯔꯁꯔꯤ ꯑꯣꯏꯕ ꯍꯥꯏ ꯇꯔꯦꯅꯦ ꯑꯗꯣ ꯃꯣꯏꯗꯣ ꯎꯁꯣꯞ ꯅꯠꯇꯦ ꯎꯁꯣꯞ ꯇꯧꯅꯤ ꯍꯥꯏꯕꯒꯤ ꯅꯠꯇꯦꯕꯀꯣ ꯃꯣꯏꯗꯣ ꯁꯤꯒꯤꯕꯗꯣ ꯀꯨꯏꯔ ꯃꯥꯜꯂꯦ ꯑꯗꯨ ꯃꯣꯏ ꯏꯃꯨꯡꯗꯣ ꯄꯩꯁꯥ ꯌꯥꯝ ꯄꯥꯏ ꯍꯥꯏꯕꯅꯦꯕꯀꯣ ꯍꯥꯏꯗꯤ ꯃꯣꯏ ꯀꯛ ꯇꯥꯛꯒꯗꯣ ꯑꯥꯏ ꯑꯦ ꯑꯦꯁ ꯑꯣꯐꯤꯁꯥꯔꯅꯦꯅ ꯍꯥꯏꯕꯅꯦꯕ ꯍꯥꯏꯗꯤ ꯄꯩꯁꯥ ꯑꯃ ꯄꯥꯏꯕꯒꯤ ꯃꯣꯏ ꯂꯝꯗꯨꯒꯤ ꯍꯥꯏꯗꯤ ꯀ꯭ꯂꯥꯁ ꯇꯦꯟꯒꯨꯝꯕ ꯊꯥꯕ ꯂꯣꯏꯕ ꯑꯉꯥꯡ ꯑꯗꯩꯗꯤ ꯑꯦꯝ ꯄꯤ ꯑꯦꯁ ꯁꯤꯒ ꯈꯜꯂꯛꯄ ꯀꯥꯡꯕꯨꯨ ꯃꯌꯥꯝꯗꯣ ꯃꯣꯏꯅ ꯄ꯭ꯔꯥꯏꯖ ꯄꯤꯅꯤꯅ ꯍꯥꯏꯕ ꯍꯥꯏꯗꯤ ꯃꯣꯏ ꯂꯝꯗꯨꯒꯤ ꯑꯣꯏꯅ ꯑꯗꯨꯒꯤ ꯃꯣꯏ ꯂꯣꯏ ꯆꯠ ꯈꯣꯠꯇꯣꯏꯅꯦ ꯈꯣꯠꯇꯣꯏꯅꯦꯅ ꯍꯌꯦꯡꯗꯤ ꯁꯪꯉꯔꯣꯏꯅ ꯇꯧꯕꯅꯦꯕ
ꯎꯝ ꯐꯔꯦ ꯐꯔꯦ ꯑꯗꯨꯗꯤ ꯅꯪ ꯁꯨꯇꯤ ꯊꯥꯔꯕꯅꯤꯅ ꯅꯨꯡꯉꯥꯏꯖꯔꯤꯅꯤ
ꯑꯩ ꯍꯌꯦꯡ ꯀꯣꯏꯕ ꯆꯠꯇꯣꯏꯅꯦ ꯑꯗꯨꯅ ꯇꯨꯏꯁꯟꯒꯤ ꯃꯇꯝꯗꯨꯗ ꯑꯇꯣꯞꯄ ꯃꯇꯝꯗꯗꯤ ꯅꯠꯇꯕ
ꯎ ꯅꯣꯡꯃ ꯁꯪꯉꯤ ꯀꯥꯟꯗꯨꯗ
ꯑꯥ ꯑꯗꯣ ꯅꯪ ꯅꯪ ꯒꯥꯔꯤ ꯃꯆꯥ ꯊꯧꯕ ꯍꯩꯗꯅꯀꯣ ꯑꯗꯣ ꯍꯥꯏꯗꯤ ꯍꯥꯏꯗꯤ ꯑꯦꯛꯇꯤꯚꯒꯨꯝꯕ ꯊꯧꯕꯒꯅꯦ ꯕꯦꯁꯄꯥ ꯊꯧꯕꯒꯁꯦ ꯀꯩ ꯈꯦꯠꯅꯈꯤꯕ
ꯃꯥꯟꯅꯩꯌꯦꯃꯥꯟꯅꯕꯕꯨꯗꯤ ꯑꯗꯣ ꯕꯦꯁꯄꯥꯅ ꯈꯤꯇꯪ ꯂꯨꯝꯕꯅꯦ
ꯈꯔ ꯂꯨ ꯗꯥꯏꯌꯣꯟꯅꯗꯤ ꯌꯥꯡ ꯌꯥꯡ ꯃꯥꯜꯂꯦꯀꯣ
ꯎꯝ ꯌꯥꯡꯉꯦ ꯗꯥꯏꯌꯑꯣꯒꯨꯝꯕ ꯑꯗꯒꯤ ꯒꯥꯔꯤ ꯑꯌꯥꯡꯕꯅꯗꯤ ꯌꯥꯡꯕ ꯍꯦꯜꯂꯦꯕꯀꯣ ꯑꯦꯛꯇꯤꯚꯁꯨ ꯂꯨꯝꯃꯦꯕ
ꯍꯣꯏ ꯑꯩ ꯇꯤꯕꯥ ꯂꯨꯝꯃꯦ ꯑꯗꯩ ꯖꯨꯄꯤ ꯇꯔꯒꯗꯣ ꯈꯨꯜꯂꯨꯝ ꯑꯃ
ꯑ ꯖꯨꯄꯤꯇꯔꯗꯨꯁꯨ ꯂꯨꯝꯕꯅꯦ ꯄꯥꯔꯠ ꯇꯣ ꯂꯨꯝꯕꯩꯅꯦꯕ ꯂꯨꯝꯃꯛꯩꯗꯣ ꯎꯝ
ꯨ ꯄꯤꯇꯔꯗꯨꯗꯤ ꯋꯥꯡꯁꯨ ꯌꯥꯝ ꯋꯥꯡꯉꯦ ꯍꯥꯏꯕ
ꯋꯥꯡꯕꯅꯦ
ꯑꯗꯣ ꯃꯥꯗꯤ ꯋꯥꯡꯕꯔꯣ ꯊꯧꯕ ꯈꯛꯇꯪꯒꯤ ꯅꯠꯇꯕꯤꯗꯏꯦꯀꯣ ꯇꯣꯡꯕꯗꯁꯨ ꯃꯅꯤꯡꯗ ꯀꯩꯅꯣꯝꯃ ꯌꯥꯎꯋꯕ ꯑꯗꯨ ꯀꯥꯊꯣꯛꯄꯗꯅꯦ ꯑꯗ ꯍꯦꯛꯇ ꯄꯜꯂꯦꯕ ꯃꯤ ꯃꯃꯥꯡꯗ
ꯎꯝ ꯎꯝ ꯎꯝ ꯒꯥꯥꯗ ꯌꯥꯎꯕꯗꯣ
ꯑꯥ ꯒꯥꯔꯗꯣ ꯑꯗꯣ ꯌꯥꯝ ꯍꯩꯅꯗꯦ ꯍꯥꯏꯕ ꯍꯥꯏꯗꯤ ꯈꯣꯡꯁꯨꯦ ꯐꯅ ꯂꯥꯎꯅ ꯇꯥꯟꯊꯣꯛꯑꯁꯨ ꯍꯦꯛꯇ ꯄꯜꯂꯌꯥꯕ
ꯑꯇꯣꯡꯕ ꯃꯤꯒꯤꯗꯤ ꯇꯥꯍꯧꯔꯣꯏꯗꯣꯏꯅꯦ ꯑꯗꯨꯗꯨꯅ ꯑꯗꯨꯗꯨꯅ ꯒꯥꯔꯗ ꯌꯥꯎꯕꯗꯨꯅ ꯐꯔꯤꯅꯦ
ꯑꯣ ꯀꯥꯟꯊꯣꯛꯄꯗꯕꯨꯗꯤ ꯅꯨꯡꯉꯥꯏꯇꯕ
ꯎꯝ
ꯎꯝ ꯑꯗꯣ
ꯀꯥꯟꯊꯣꯛꯄꯗ ꯅꯨꯡꯉꯥꯏꯇꯕ ꯃꯥꯜꯂꯦ
ꯌꯨꯝꯗ ꯑꯃꯨꯛꯃꯨꯛ ꯆꯠꯄꯗ ꯊꯧꯋꯦꯕꯀꯣ ꯍꯥꯏꯗꯤ ꯑꯦꯛꯇꯤꯚꯒ ꯖꯨꯄꯤꯇꯔꯒꯗꯣ ꯑꯣ ꯑꯗꯨꯗꯨꯒ ꯑꯃ ꯈꯔ ꯉꯝꯕ ꯄꯣꯠꯇꯅ ꯀꯥꯈꯠꯄꯒ ꯍꯩꯇꯦ ꯑꯩ ꯀꯩꯝ ꯍꯩꯇꯦ ꯈꯔ ꯈꯔꯕꯨꯗꯤ ꯍꯩꯔꯦ
ꯎꯝ ꯉꯝꯕ ꯄꯣꯠꯇ ꯅꯪ ꯀꯤꯖꯔꯤꯕꯩꯅꯦ
ꯑꯥ
ꯑꯗꯨꯝ ꯁꯦꯂꯔꯗꯣ ꯇꯞ ꯇꯞꯅ ꯂꯩꯈꯠꯂꯀꯥꯟꯗꯅꯦ ꯑꯗꯨꯝ ꯄꯥꯈꯠꯇꯕꯤꯗ ꯑꯗꯨꯝ ꯊꯧꯕ ꯈꯪꯕ꯭ꯔꯥ
ꯀꯥꯏ ꯌꯨꯝꯖꯜꯂꯦꯁꯤꯅꯦꯔ
ꯍꯦꯅ
ꯑꯉꯝꯕ ꯊꯧꯒꯠꯂꯤꯅꯦꯅ ꯈꯪꯉꯪ ꯉꯟꯈꯠꯂꯗꯤ ꯅꯪ ꯑꯗꯨꯝ ꯉꯝꯗꯗꯅ ꯀꯟꯇ꯭ꯔꯣꯜꯗꯣ ꯉꯝꯗꯗꯅ ꯁꯣꯏꯅꯦꯕꯀꯣ
ꯑꯗꯨꯗꯤ ꯉꯪꯁꯨ ꯉꯪꯈꯠꯂꯒ ꯕ꯭ꯔꯦꯛꯁꯨ ꯐꯥꯔꯞ ꯐꯥꯔꯞ ꯇꯧꯗꯣꯏꯕ
ꯕ꯭ꯔꯦꯛꯁꯦ ꯐꯥꯗ꯭ꯔꯃꯛꯁꯨ ꯌꯥꯏꯑꯕꯀꯣ ꯅꯪꯅ ꯉꯝꯃꯣꯏ ꯍꯥꯏ ꯇꯔꯗꯤ ꯐꯥꯕꯩ ꯋꯥꯅꯦꯕ
ꯑꯥ
ꯑꯗꯨꯀꯥꯟꯗ ꯇꯞ ꯇꯞꯅ ꯂꯩꯒꯗꯕ ꯁꯦꯂꯔꯗꯣ ꯍꯤꯠꯇꯅ ꯂꯩꯕ ꯌꯥꯗꯦ ꯑꯉꯝꯕ ꯀꯥꯕꯗ
ꯍꯩꯒꯦ ꯅꯪꯗꯦ
ꯑꯩꯖꯦ ꯑꯩ ꯑꯗꯨꯝ ꯑꯩꯈꯣꯏ ꯒꯥꯔꯤ ꯂꯩꯕꯒ ꯑꯗꯨꯝ ꯍꯩꯔꯦ ꯑꯩꯈꯣꯏ ꯒꯥꯔꯤ ꯂꯩꯗ꯭ꯔꯤꯀꯥꯟꯗꯗꯤ ꯍꯩꯇꯦꯗ
ꯑꯗꯣ ꯀꯌꯥꯝ ꯀꯨꯏꯔꯒꯦ ꯍꯥꯏꯕ ꯆꯍꯤꯗꯣ
ꯆꯍꯤꯁꯦ ꯑꯩꯅ ꯐꯖꯅ ꯊꯧꯕ ꯍꯩꯔꯛꯄꯗꯤꯅꯦ ꯒ꯭ꯔꯦꯖꯨꯑꯦꯁꯟ ꯂꯣꯏꯔꯒ ꯊꯧꯔꯛꯄꯅꯦꯕꯀꯣ
ꯑꯥ
ꯑꯗꯨꯀꯥꯟꯗ ꯍꯩꯕꯕꯨꯗꯤ ꯒ꯭ꯔꯦꯖꯨꯋꯦꯁꯟ ꯇꯧꯔꯤꯀꯥꯟꯗꯣ ꯑꯩ ꯍꯣꯁꯇꯦꯜꯗ ꯂꯩꯔꯝꯃꯦꯕ ꯑꯅꯦ ꯂꯩ ꯇ ꯇꯃꯥꯏꯗꯅꯥ
ꯑꯥ
ꯅꯦꯂꯤꯠꯇ ꯇꯧꯔꯛꯄꯅꯦ ꯅꯦꯂꯤꯠꯇ ꯂꯩꯕꯗꯣ ꯑꯩ ꯒꯥꯔꯤ ꯃꯆꯥ ꯊꯧꯕ ꯍꯩꯇꯕꯒꯤꯅꯦꯕ ꯑꯗꯨꯗ ꯂꯩꯔꯤꯗꯣ ꯍꯣꯁꯇꯦꯜꯗ
ꯑꯣ ꯑ
ꯍꯥꯏꯗꯤ
ꯆꯠꯊꯣꯛ ꯆꯁꯤꯟꯗꯣ ꯕꯦꯔꯥ ꯀꯥꯕꯩ ꯑ
ꯍꯣꯏ ꯍꯣꯏ ꯁꯤꯡꯖꯃꯩꯒꯤ ꯇ꯭ꯔꯥꯐꯤꯛ ꯄꯣꯏꯟ ꯑꯗꯨꯗꯤ ꯍꯥꯏꯗꯤ ꯀꯩꯅꯣ ꯂꯩꯇꯦꯗꯅ
ꯑꯥ
ꯑꯅꯝꯕꯅ ꯑꯗꯨꯒꯤ ꯈꯔ ꯆꯪꯖꯜꯂꯛꯀꯥꯟꯗ ꯑꯁꯣꯅꯥꯀꯂꯣꯝ ꯍꯥꯏꯖꯟꯕꯩꯗꯨꯗꯤ ꯇ꯭ꯔꯥꯐꯤꯛ ꯂꯩꯇꯦꯗꯅ
ꯎꯝ ꯑꯗꯨꯗꯨꯒꯤ ꯑꯗꯨ ꯈꯪꯉꯦ ꯈꯪꯉꯦ
ꯑꯗꯨꯗꯨꯒꯤ ꯄꯪꯊꯧꯧꯗ ꯊꯧꯖꯅꯕꯗꯣ ꯀꯤꯖꯩꯌꯦꯕ
ꯊꯣꯡ ꯑꯃ ꯂꯩꯕꯗꯨ ꯅꯠꯇ꯭ꯔꯥꯕ ꯅꯪ ꯍꯥꯏꯅꯤꯡꯉꯤꯁꯦ
ꯃꯥꯅꯦ ꯃꯥꯅꯦ ꯃꯥꯅꯦ
ꯑꯥ
ꯑꯗꯨꯒꯤ ꯄ ꯍꯣꯏ ꯍꯣꯏ ꯑꯗꯨꯏ ꯐꯥꯎꯗꯣꯔꯛꯄ ꯃꯤꯗ ꯄꯪꯊꯧꯗ ꯊꯧꯖꯅꯩꯗꯅ ꯑꯗꯨꯗꯨꯅ ꯍ ꯐꯠꯇꯕꯅꯤꯅ ꯑꯗꯨ ꯊꯧꯕ ꯀꯤꯖꯕꯒꯤ
ꯑꯩ ꯅꯍꯥꯟ ꯑꯃꯨꯛ ꯑꯦꯛꯁꯤꯗꯦꯟ ꯑꯃ ꯊꯣꯛꯑꯦꯕꯀꯣ ꯑꯗꯨꯁꯨ ꯏꯃꯥꯟꯅꯕꯤꯁꯤꯅ ꯒꯥꯔꯤꯁꯦ ꯃꯆꯥꯁꯦ ꯊꯧꯕ ꯍꯩꯇ ꯉꯥꯏꯔꯤꯕ ꯃꯥꯁꯦ ꯑꯗꯨꯒ ꯃꯥꯁꯦ ꯏꯁꯄꯤꯠꯁꯦ ꯇ꯭ꯋꯦꯟꯇꯤꯗꯗꯤ ꯊꯧꯋꯦꯕꯀꯣ ꯑꯗꯨꯗꯨꯒ ꯀꯩꯅꯣ ꯇꯧꯕ ꯍꯥꯏꯇꯥꯔꯦꯅꯦ ꯁꯨꯝ ꯃꯥ ꯇꯞ ꯇꯞꯅꯗꯤ ꯊꯧꯔꯤꯅꯦꯕꯀꯣ ꯣ ꯑꯗꯨꯒ ꯑꯣꯇꯣ ꯑꯃ ꯐꯠ ꯍꯥꯏꯖꯤꯜꯂꯛꯄꯗ ꯑꯩꯁꯦ ꯃꯅꯤꯡꯗ ꯊꯣꯡꯉꯒꯔꯦ ꯏꯕꯥꯏꯅꯤꯁꯦ ꯂꯣꯡꯉꯦꯕ ꯑꯗꯨꯁꯨ ꯒꯥꯔꯤꯗꯣ ꯇꯞꯅ ꯊꯧꯔꯛꯄꯒꯤ ꯇꯞꯅ ꯂꯨꯍꯕ ꯂ ꯎꯗ ꯑꯔꯤ ꯍꯥꯏꯊꯔꯦ ꯑꯗꯨ ꯑꯗꯨꯝ ꯈꯪꯉꯒ ꯍꯥꯏꯗꯤ ꯃꯥꯁꯨ ꯊꯧꯕ ꯍꯩꯇ꯭ꯔꯤꯕ ꯑꯣꯏꯕ ꯑꯩꯁꯨ ꯑꯗꯨꯝ ꯃꯅꯤꯡꯗ ꯇꯣꯡꯕꯅꯦ ꯑꯗꯨꯝ ꯄꯨꯂꯞ ꯂꯣꯡꯕꯗꯣ ꯑꯗꯨꯗꯨꯒ ꯒ꯭ꯔꯤꯟ ꯀꯥꯔꯤꯅꯦ ꯈꯪꯕ ꯑꯗꯨꯒ ꯈꯣꯡꯒꯥꯎꯒ ꯁꯦꯒꯥꯏ ꯍꯥꯏꯗꯤ ꯑꯗꯨꯝ ꯀꯈꯣꯏ ꯂꯥꯁ ꯑꯣꯏꯕꯒꯤ ꯇꯛꯄꯒꯤ
ꯎꯝ ꯎꯝ
ꯑꯗꯣ ꯀꯩꯝꯇꯕꯨꯗꯤ ꯇꯛꯍꯧꯗ꯭ꯔꯦ ꯑꯗꯨꯒ ꯃꯥꯗꯤ ꯍꯧꯖꯤꯛ ꯌꯥꯝ ꯍꯩꯈ꯭ꯔꯦ ꯍꯥꯏꯗꯤ ꯑꯗꯨꯝ ꯃꯦꯟ ꯔꯣꯗꯀꯗꯣ ꯑꯗꯨꯝ ꯄꯥꯏꯒꯦꯩ ꯑꯗꯨꯝ ꯊꯧꯔꯦꯕ ꯃꯥꯗꯤ
ꯎꯝ ꯊꯧꯕ ꯊꯧꯔꯗꯤ ꯑꯗꯨꯝ ꯇꯣꯏꯅ ꯊꯧꯔꯗꯤ ꯑꯗꯨꯝ ꯍꯩꯖꯄꯣꯠꯅꯤꯗ ꯅꯪꯁꯨ ꯅꯪꯅ ꯄꯥꯛꯅ ꯊꯧꯗꯕꯩꯅꯦꯕꯀꯣ
ꯍꯥꯏꯗꯤ ꯊꯧꯅꯤꯡꯉꯥꯏꯗ ꯇꯝꯕꯒꯤ ꯉꯥꯏꯍꯥꯛ ꯒꯥꯔꯤ ꯇꯝꯃꯁꯨ ꯍꯥꯏꯗꯤ ꯊꯧꯐꯝꯗꯣ ꯒꯥꯔꯤꯗꯨꯣ ꯂꯩꯇꯕ ꯊꯧꯅꯤꯡꯉꯥꯏ ꯌꯨꯝꯗ ꯐꯪꯉꯤ ꯌꯨꯝꯗ ꯒꯥꯔꯤ ꯂꯩꯔꯁꯨ ꯃꯥꯏ ꯄꯨꯈ꯭ꯔꯅꯤ ꯑꯥ
ꯀꯣꯏꯕ ꯆꯠꯄ ꯀꯥꯟꯗꯨꯗ ꯅꯪ ꯊꯧꯕ ꯇꯝꯅꯕ ꯑꯗꯨꯒꯨꯝꯕ ꯒꯥꯔꯤꯗꯨꯣ ꯄꯨꯔꯛꯑꯣ ꯑꯗꯨꯒ ꯀꯥꯟꯗ ꯊꯧꯔ ꯆꯠꯂꯣ
ꯑꯣ ꯍꯥꯏꯗꯤ ꯏꯁꯇ꯭ꯔꯦꯠ ꯑꯣꯏꯔꯤꯀꯥꯟꯗ ꯂꯝꯕꯤ ꯆꯨꯝꯗ꯭ꯔꯤꯡ ꯑꯣꯏꯕ ꯀꯥꯟꯗꯒꯨꯝꯕ
ꯐꯔꯦꯡ ꯅꯪꯅ ꯊꯧꯒꯦ ꯍꯥꯏ ꯇꯥꯔꯗꯤ ꯑꯥ ꯑꯁꯣ ꯅꯥꯀꯜꯂꯣꯝ ꯀꯩꯅꯣꯔꯣꯝꯗ ꯈꯥꯔꯣꯝꯗ ꯑꯗꯨꯝ ꯍꯥꯏꯊꯈꯤ ꯌꯥꯔꯦ
ꯅꯍꯥꯟ ꯍꯤ ꯇꯣꯡꯕꯩ ꯆꯠꯂꯨꯕꯗꯣ ꯑꯗꯨꯒꯤ ꯂꯪ
ꯑꯗꯣ ꯅꯥꯀꯟꯗ ꯅꯠꯇ꯭ꯔꯁꯨ ꯑꯁꯤ ꯃꯃꯥꯡꯒꯤ ꯑꯗꯨꯝ ꯄꯔꯦꯡꯗꯨꯗ ꯑꯦꯝ ꯌꯨ ꯃꯃꯥꯡ ꯄꯔꯦꯡꯗꯨꯗ ꯑꯗꯨꯝ ꯃꯈꯥꯔꯣꯝ ꯍꯥꯏꯗꯒꯤ ꯌꯥꯏ ꯀꯩꯅꯣ
ꯍꯣꯏ ꯑꯗꯨꯖꯨ ꯌꯥꯏ ꯑꯗꯣ ꯑꯗꯨꯅ ꯈꯔꯗꯤ ꯎꯐꯨꯟ ꯍꯧꯋꯦ ꯎꯐꯨꯟꯖꯦ ꯀꯌꯥ ꯄꯥꯝꯗꯦ ꯍꯥꯏꯕ ꯑꯩ ꯎꯐꯨꯟꯖꯦ ꯌꯥꯝ ꯇꯜꯂꯦ ꯍꯥꯏꯕ ꯁꯝꯗꯒ ꯄꯛꯑꯒ ꯂꯥꯛꯄꯗꯣ
ꯃꯌꯥꯏ ꯂꯝꯕꯤꯗ ꯊꯧꯋꯣ ꯃꯌꯥꯏ ꯂꯝꯕꯤꯗ
ꯑꯗꯣ ꯃꯌꯥꯏ ꯂꯝꯕꯤꯖꯨ ꯈꯔ ꯁꯦꯝꯕꯗꯤ ꯂꯣꯏꯗ꯭ꯔꯤꯗꯥꯏꯅꯦ ꯉꯁꯥꯏ ꯅꯪꯅ ꯍꯥꯏꯕ ꯊꯣꯡ ꯃꯄꯥꯒꯗꯣ ꯑꯗꯨꯒꯗꯤ ꯁꯦꯝꯗꯕꯅꯤꯗ
ꯌꯥꯝ ꯀꯥꯏꯕꯗꯨꯗꯤ ꯀꯥꯏꯗ꯭ꯔꯦꯕꯀꯣ ꯑꯗꯨꯝ ꯁꯦꯝꯃꯕꯅꯤꯅ ꯑꯗꯨꯝ ꯑꯩꯈꯣꯏ ꯁꯤꯗꯒꯤ ꯎꯝ ꯀꯩ ꯍꯥꯏꯅꯤ ꯃꯌꯥꯡ ꯏꯝꯐꯥꯜ ꯀꯥꯏꯗꯨꯗꯤ ꯃꯌꯥꯡ ꯏꯝꯐꯥꯜ ꯇꯥꯕ ꯂꯝ ꯑꯗꯥꯏ ꯖꯒꯥ ꯄꯔꯦꯡꯗꯨꯗꯤ ꯑꯗꯨꯝ ꯂꯝꯕꯤꯗꯣ ꯐꯖꯔꯕꯅꯦꯕ
ꯑ ꯑꯩ ꯃꯌꯥꯏ ꯏꯝꯐꯥꯜꯒꯗꯤ ꯐꯖꯅ ꯆꯠꯇ꯭ꯔꯤꯗ ꯆꯠꯄꯨꯗꯤ ꯆꯠꯂꯦ ꯆꯠꯄ ꯍꯥꯏꯔ ꯑꯗꯨꯗ ꯆꯠꯄ ꯅꯠꯇꯕ ꯀꯣ ꯂꯝ ꯐꯥꯎꯔꯒ ꯑꯣꯏꯅ ꯆꯠꯈꯤꯕꯒꯤ ꯑꯩ ꯒ꯭ꯌꯥꯟ ꯃꯦꯟ ꯇꯥꯗꯦꯕ
ꯎꯝ ꯑꯗꯣ ꯅꯥꯀꯟ ꯁꯥꯏꯠꯆꯨ ꯆꯠꯂꯣ ꯐꯖꯕꯅꯦ ꯍꯧꯖꯤꯛꯁꯨ ꯊꯝꯕꯥꯜ ꯃꯌꯥꯝ ꯁꯥꯠꯂꯝꯃꯅꯤ
ꯑ ꯑꯗꯨꯖꯨ ꯄꯥꯠ ꯍꯣꯏ ꯄꯥꯠꯄꯨꯗꯤ ꯂꯩ ꯃꯥꯜꯂꯦ ꯑꯗꯨꯖꯨ ꯀꯣ
ꯄꯥꯠ ꯉꯥꯛꯇꯅꯤ ꯀꯩꯅꯣ ꯑꯗꯨ ꯅꯥꯀꯟꯗꯖꯨ
ꯅꯥꯀꯟ ꯅꯥꯀꯟꯗꯣ ꯍꯣꯏ ꯂꯝꯗꯣ ꯑꯩ ꯑꯩ ꯈꯪꯉꯦ ꯑꯩ ꯈꯪꯉꯦ ꯑꯩ ꯒ꯭ꯌꯥꯟ ꯇꯥꯔꯦ ꯎꯝ
ꯑꯗꯨ ꯅꯥꯀꯟꯂꯣꯝꯗꯨꯗ ꯆꯠꯂꯣ
ꯀꯩ ꯏꯤꯟꯖꯥꯡ ꯊꯣꯡꯉꯒꯦ ꯅꯣꯏꯒꯤ ꯉꯁꯤꯗꯤ
ꯍꯦꯟꯖꯥꯡ ꯀꯩ ꯊꯣꯡꯈ꯭ꯔꯒꯦ ꯈꯪꯗꯦ ꯑꯩ ꯆꯥꯛꯈꯨꯝ ꯆꯪꯗ꯭ꯔꯤ ꯍꯣꯔꯦꯟ ꯆꯥꯔꯝꯗꯥꯏꯗ
ꯌꯦꯟ ꯆꯥꯝꯃꯟꯒ꯭ꯔꯦ ꯏꯕꯦꯝꯃ ꯅꯁꯥꯗꯣ
ꯉꯁꯤ ꯅꯈꯣꯏꯅ ꯊꯣꯡꯕ ꯅꯠꯇꯤꯌꯦ ꯀꯩꯅꯣꯒꯤ ꯄꯤꯔꯛꯄꯗꯨꯅꯦ ꯉꯔꯥꯡꯅ ꯑꯩꯈꯣꯏ ꯆꯥꯅꯕꯅꯦꯕ ꯃꯤ ꯑꯃꯒꯤ ꯑꯍꯨꯝꯒꯤ ꯆꯥꯡꯗ ꯄꯤꯌꯦ ꯑꯂꯨꯕꯨꯗꯤ ꯃꯌꯥꯝ ꯂꯦꯝꯃꯗꯤ
ꯎꯝ
ꯏꯁꯥꯖꯦ ꯗꯨꯞ ꯗꯨꯞꯇꯤ ꯂꯥꯎꯔꯦ ꯅꯪꯅ ꯍꯥꯏꯒꯨꯝꯗꯅ ꯄꯥꯝꯕꯣꯝꯒꯖꯦ
ꯑꯗꯨꯗꯤ ꯅꯣꯏꯔꯣꯝꯅ ꯍꯦꯟꯕ ꯃꯥꯜꯂꯦ ꯅꯣꯏ ꯍꯣꯁꯇꯦꯜꯅ ꯃꯇꯣꯡꯗꯣ
ꯑꯧ ꯑ ꯑꯦ ꯑꯩꯈꯣꯏꯗꯤ ꯃꯇꯣꯡꯒ ꯐꯖꯅ ꯄꯤꯌꯦ ꯉꯥ ꯊꯣꯡꯕꯗꯁꯨꯅꯦ ꯉꯥ ꯑꯇꯣꯏ ꯊꯣꯡꯕꯗꯣ ꯐꯖꯅ ꯀꯩ ꯍꯥꯏꯅꯤ ꯌꯨꯝꯗ ꯉꯥ ꯊꯣꯡꯕ ꯑꯗꯨꯃꯥꯏꯟ ꯇꯧꯋꯦꯕꯀꯣ
ꯎꯝ
ꯇꯣꯡ ꯄꯤꯁꯀꯗꯣ ꯑꯗꯨꯒ ꯑꯩꯅ ꯍꯥꯟꯅ ꯂꯩꯔꯝꯕꯗꯣ ꯑꯗꯨꯗꯗꯤ ꯑ ꯉꯥ ꯊꯣꯡꯕ ꯅꯨꯃꯤꯠꯅꯦ ꯍꯥꯏꯔꯒ ꯑꯩ ꯕꯤꯠꯀ ꯀꯩꯝ ꯌꯥꯎꯗꯦ ꯀꯩꯒꯤꯅꯣ ꯍꯥꯏꯔꯒ ꯉꯥ ꯑꯃꯇ ꯎꯗꯦ
ꯎꯝ ꯃꯤ ꯌꯥꯝꯕꯩꯅꯦ ꯑꯁꯣꯝ ꯅꯥꯀꯟꯗ ꯅꯣꯏꯒꯤꯗꯨꯅ ꯈꯔ ꯌꯥꯝꯃꯝꯃꯣꯏꯌꯦ
ꯑꯥ ꯑꯩꯈꯣꯏꯁꯤꯅ ꯌꯥꯝꯗꯦ ꯑꯩꯈꯣꯏ ꯃꯤ ꯌꯥꯡꯈꯩ ꯁꯨꯗ ꯃꯥꯜꯂꯦꯗ
ꯑꯗꯨꯅꯦ ꯑꯗꯨꯗꯨꯒꯤꯅꯦꯕ ꯍꯥꯎꯅ ꯐꯖꯅ ꯇꯧꯔꯛꯏꯗꯣ
ꯑꯥ ꯑꯗꯣ ꯃꯑꯣꯡ ꯑꯗꯩꯗꯤ ꯊꯣꯡ ꯊꯣꯡꯕ ꯅꯨꯄꯤꯗꯨꯖꯨ ꯍꯩꯕ ꯁꯤꯒꯤꯗꯣ ꯑꯗꯨꯒ ꯈꯪꯗꯦ ꯐꯖꯅ ꯊꯣꯡꯕꯤ ꯍꯋꯥꯏꯇ ꯊꯣꯡꯉꯖꯨꯀꯣ ꯃꯥꯅ ꯊꯣꯡꯉꯗꯤ ꯑꯗꯣ ꯑꯅꯤꯕꯨꯗꯤ ꯁꯨꯏꯌꯦ ꯑꯃ ꯑꯗꯨꯅ ꯊꯣꯡꯕꯗꯤ ꯀꯌꯥ ꯍꯥꯎꯇꯦ ꯊꯑꯣꯏ ꯃꯥ ꯀꯌꯥ ꯍꯩꯇꯕꯖꯥꯠꯅꯦꯕ ꯊꯑꯣꯏꯅꯕꯨꯗꯤ ꯅꯠ
ꯎꯝ ꯎꯝ
ꯑꯗꯨ ꯈꯪ
ꯑꯗꯨꯅꯦ ꯃꯤ ꯌꯥꯝꯗ꯭ꯔꯗꯤ ꯑꯗꯨꯝ ꯍꯥꯎꯔꯦ
ꯃꯤ ꯑꯥ ꯑꯗꯣ ꯍꯥꯟꯅ ꯂꯩꯔꯝꯕꯒꯤ ꯐꯕ ꯍꯥꯏꯔꯒꯗꯤ ꯀꯣ ꯃꯣꯏ ꯀꯥꯡꯉꯧ ꯈꯔ ꯄꯤꯌꯦꯕꯀꯣ ꯁꯤꯗꯅ ꯀꯥꯡꯉꯧ ꯄꯤꯗꯦꯕ ꯃ ꯃꯣꯔꯣꯛꯇꯣ ꯀꯥꯔꯒ ꯃꯦꯠꯄꯤꯗꯣ ꯑꯗꯨ ꯍꯦꯛꯇ ꯇꯧꯈꯠꯂꯛꯄ
ꯎꯝ ꯀꯥꯡꯃꯦꯠ ꯇꯧꯔꯛꯏꯕ ꯀꯥꯡꯃꯦꯠ
ꯍꯣꯏ ꯀꯥꯡꯃꯦꯠ ꯍꯥꯏꯔ ꯑꯂꯨꯒꯤꯁꯨ ꯅꯠꯇꯕꯗꯣ ꯃꯣꯔꯣꯛ ꯑꯀꯥꯕꯗꯣ
ꯀꯥꯟꯆꯤꯗꯣ
ꯍꯣꯏ ꯍꯣꯏ ꯀꯥꯟꯆꯤꯗꯣ ꯍꯣꯏ ꯀꯥꯟꯆꯤꯗꯣ
ꯃꯣꯔꯣꯛ ꯀꯥꯟꯆꯤ ꯇꯧꯁꯜꯂꯛꯏꯕ
ꯑꯗꯨ ꯍꯦꯛꯇ ꯇꯧꯔꯒꯅꯤ ꯍꯥꯏꯕ ꯑꯗꯨ ꯈꯔ ꯍꯥꯎꯗꯕ ꯅꯨꯄꯤꯗꯣ ꯑꯗꯨꯁꯨꯅꯦ ꯍꯋꯥꯏ ꯊꯣꯡꯉꯒ ꯑꯗꯨ ꯀꯥꯟꯆꯤꯗ ꯇꯧꯔꯅꯤ ꯃꯥ ꯑꯗꯨ ꯇꯧꯔꯗꯤ ꯃꯥꯥꯏ ꯂꯣꯏꯖꯔꯦ ꯃꯥꯒꯤ
ꯃꯥꯒꯤ ꯃꯥꯒꯤ ꯐꯦꯚꯔꯥꯏꯠ ꯇꯥꯔꯦ
꯭ꯔꯝ ꯑꯗꯨ ꯃꯥꯅꯃꯗꯨ ꯍ ꯆꯥ ꯀꯧ ꯆ ꯅꯤꯡꯗꯤ
ꯎꯝ ꯎꯝ ꯎ
ꯂꯥꯛꯍꯧꯒꯦꯕ ꯑꯁꯦ ꯑꯗꯨꯣ ꯅꯪ ꯑꯉꯥꯡꯗꯤ ꯄꯩꯁꯥꯒ ꯀꯌꯥꯝ ꯋꯥꯠꯂꯤꯒꯦ
ꯀꯅꯥꯒꯤ
ꯅꯪꯒꯤ ꯑꯉꯥꯡ ꯇꯨꯏꯁꯟ ꯇꯧꯔꯤꯁꯤꯡꯗꯨꯅꯦ
ꯂꯣꯏꯈꯤꯗ ꯉꯥꯏꯔꯤꯌꯦ
ꯑꯣꯁ ꯑꯩꯗꯤ ꯇꯥꯡ ꯇꯔꯨꯛꯇꯩꯒꯤꯅꯦ ꯃꯃꯥꯗꯨꯅ ꯉꯁꯥꯏꯉꯣꯟꯗ ꯍꯩꯔꯕꯥꯎ ꯃꯩ ꯇꯥꯡ ꯇꯔꯨꯛꯀꯤꯗꯣ ꯍꯪꯉꯄꯅꯦ ꯑꯩ ꯒꯌꯥꯟꯉꯦ ꯑꯩꯅ ꯍꯩꯔꯦ ꯈꯔꯗꯤ ꯀꯥꯎꯋꯦ ꯍꯥꯏꯖꯤꯜꯂꯝꯕꯅꯦ ꯄꯨꯛꯀꯁꯤ ꯂꯣꯏꯔꯦ ꯅ
ꯍꯪꯉꯥꯏꯔꯝ ꯌꯥꯗ꯭ꯔꯥ ꯅꯆꯥꯗ ꯍꯪꯉꯥꯏꯔꯝ ꯌꯥꯗ꯭ꯔꯥ
ꯑꯗꯣ ꯉꯁꯥꯏꯒꯤꯅꯦ ꯈꯪꯕ ꯑꯩ ꯂꯥꯡꯉꯤ ꯀꯥꯟꯗ ꯃꯃꯥꯗꯣ ꯂꯥꯛꯏꯅꯦ ꯍꯥꯏꯕ ꯑꯗꯨꯒ ꯃꯆꯥ ꯑꯃ ꯂꯩꯗꯨꯅ ꯃꯃꯥ ꯂꯥꯛꯑꯦ ꯐꯦꯔ ꯍꯔꯦ ꯍꯗꯤ ꯅꯪꯁꯨ ꯄꯣꯠ ꯆꯦꯜꯂꯝꯃꯤꯅꯦ ꯍꯥꯏꯗꯣ ꯆꯦꯜꯂꯣ
ꯍꯣꯏ ꯍꯣ ꯍꯣꯏ
ꯑꯥ ꯑꯩ ꯍꯣꯔꯦꯟ ꯉꯥꯏꯍꯥꯛꯇꯪ ꯂꯩꯔꯒ ꯑꯃꯨꯛ ꯇꯧꯔꯛꯀꯦ
ꯍꯣꯏ ꯍꯣꯏ ꯍꯣꯏ ꯊꯝꯃꯣ ꯊꯝꯃꯣ ꯎꯝ ꯎꯝ